ꯑꯩꯁ ꯑꯩꯒꯤ ꯏꯋꯥꯁꯦ ꯂꯥꯏꯕꯛ ꯌꯥꯝ ꯐꯈ꯭ꯔꯦꯗ ꯏꯋꯥ ꯐꯪꯕꯁꯦ
ꯎꯝ
ꯅꯪꯒꯨꯝꯕ ꯏꯋꯥꯗꯤꯗꯤ ꯊꯥꯗꯣꯛꯄ ꯌꯥꯗ꯭ꯔꯦꯍ‌ꯦ ꯁꯤꯒꯤ ꯇꯟꯖꯥ ꯂꯧꯔꯒ ꯏꯋꯥꯁꯦ ꯂꯤꯊꯣꯛꯄ ꯌꯥꯗ꯭ꯔꯦꯕꯣ
ꯎꯝ
ꯑꯣꯏꯍꯧꯕꯒꯤꯗꯃꯛꯇ ꯀꯔꯤ ꯄꯤꯖꯒꯦꯔꯣ ꯀꯔꯤ ꯄꯤꯖꯒꯔꯣ ꯏꯋꯥꯁꯦ ꯅꯪ ꯑꯣꯏꯍꯧꯕ ꯇꯥꯔꯦ
ꯅꯪ ꯀꯣꯡꯕ ꯇꯥꯔꯦ ꯀꯔꯤ ꯑꯣꯐꯔ ꯄꯤꯒꯦꯔꯣ
ꯌꯥꯏꯅꯦ ꯀꯦꯞꯁꯤ ꯆꯥꯕ ꯐꯪꯈ꯭ꯔꯕꯅꯤꯅ
ꯃꯅꯨꯡꯗꯅ ꯃꯨꯟꯁꯨ ꯃꯨꯟꯗꯕ ꯀꯃꯥꯏꯅ ꯆꯥꯅꯤꯡꯕꯔꯥ
ꯃꯨꯟꯗꯕ꯭ꯔꯥꯅꯦ
ꯈꯪꯗꯦ ꯑꯗꯨꯗꯤ ꯏꯒꯨꯝꯕ ꯄꯛꯑꯣꯏꯗꯕꯒꯤ ꯈꯔ ꯂꯧꯔꯣ ꯁꯔꯨ ꯁꯔꯥꯡ ꯅꯠꯇꯕ ꯁꯥꯗꯣꯡꯔ ꯀꯔꯤꯔꯥ ꯂꯧ ꯑꯗꯨꯗꯤ ꯄꯛꯂꯣꯏ ꯅꯪ ꯁꯔꯨꯒꯤ ꯃꯄꯥꯗꯣ ꯌꯥꯎꯔꯗꯤ ꯄꯛꯄ ꯇꯥꯕꯅꯤꯅꯦ ꯁꯥꯇꯣꯡꯒꯨꯝꯕ ꯑꯣꯏꯔꯗꯤ ꯄꯥꯛ ꯄꯛꯄ ꯂꯩꯔꯣꯏꯗ
ꯃꯤ ꯌꯥꯝꯅ ꯆꯪꯕ ꯇꯥꯏꯃꯤꯡꯅꯦꯕ
ꯑꯝ
ꯍꯝ
ꯑꯗꯨꯗꯨꯗ ꯌꯦꯡꯉꯨꯔꯁꯦ ꯅꯠꯇꯔꯗꯤ ꯎꯄꯥꯏ ꯂꯩꯇ‌ꯦ
ꯎꯝ ꯆꯠꯂꯦ ꯑꯃꯨꯛꯀ ꯇꯥꯔꯒ
ꯇꯥꯏꯅꯦ ꯑꯩꯗꯤ ꯑꯗꯨꯝ
ꯁꯤ ꯃꯈ‌ꯣꯜꯗꯤ ꯑꯩ ꯇꯗꯕ
ꯀꯔꯤꯒꯤꯔ ꯑꯗꯨꯗꯤ
ꯋꯥꯔꯤ ꯁꯥꯕ ꯂ‌ꯣꯏꯔꯝꯅꯤ
ꯎꯝ
ꯍꯝ ꯂꯥꯛꯑꯣ ꯐ‌ꯦ
ꯅꯨꯡꯁꯤꯕꯒꯤ ꯃꯅꯥꯛꯇꯁꯨ ꯂꯥꯛꯅꯤꯡꯉꯦ ꯈꯪꯅꯕ ꯑꯣꯏꯅ ꯈꯪꯅꯗꯕ ꯍꯥꯏꯁꯦ ꯈꯪꯅꯤꯡꯕ ꯑꯃ ꯄꯣꯛꯑꯦ ꯂꯥꯛꯄ ꯌꯥꯒꯗ꯭ꯔꯣ
ꯂꯥꯛ ꯑꯣ ꯀꯩ ꯅ‌ꯣꯅ‌ꯦ ꯂꯥꯛꯑꯣ
ꯅꯨꯄꯥꯅ ꯂꯥꯛꯅꯗ꯭ꯔꯕ ꯃꯥꯜꯂꯦ ꯍꯧꯖꯤꯛ ꯀꯥꯟꯁꯤ ꯅꯨꯄꯤꯅ ꯉꯥꯛ ꯂꯥꯛꯅꯕ ꯃꯥꯜꯂꯦꯅꯦ ꯇꯧꯔꯤꯁꯦ ꯍꯥ
ꯑꯣꯏꯔꯝꯅꯤ
ꯑꯣꯏꯔꯝꯒꯅꯤ ꯀꯗꯥꯏꯗ ꯊꯝꯈ꯭ꯔꯕꯣ ꯅꯪꯒꯤ ꯃꯈꯣꯟꯁꯦ ꯄꯤꯛꯈ꯭ꯔꯦꯗ ꯀꯟꯗ꯭ꯔ‌ꯦ
ꯁꯕꯔ ꯂꯣꯏꯔꯝꯃ‌ꯦ ꯁꯕꯔ ꯂꯣꯏꯔꯝꯃꯦ ꯑꯗꯨꯃꯥꯏꯅ ꯇꯧꯋꯦ
ꯑꯩ ꯈꯣꯡ ꯈꯨꯠꯁꯤ ꯂꯨꯃꯟꯗꯕꯒꯤ ꯍꯥꯀꯖꯩ ꯍꯥꯏꯅ ꯈꯣꯠꯂꯒ ꯏ ꯑꯗꯨꯝ ꯊꯣꯛꯈ꯭ꯔꯦꯗ
ꯑꯩꯁꯨ ꯂꯧ ꯆꯠꯂꯨꯕꯒꯤ ꯑꯁ ꯐꯨꯔꯤ ꯊꯣꯛꯇ ꯈꯨꯖꯤꯛꯄ ꯐꯠꯇ꯭ꯔꯦꯅꯦ
ꯑꯩꯁꯦ ꯍꯛꯆꯥꯡꯁꯦ ꯌꯥꯒꯟꯗꯦꯅꯦ ꯈꯣꯠꯄꯗ ꯈꯣꯠꯄꯗꯒ ꯀꯩ ꯀꯩꯅꯣ ꯂꯣꯏꯅ ꯁ ꯀꯥꯏ ꯐꯤ ꯁꯦꯀꯥꯏꯗꯕ ꯖꯒꯥ ꯂꯩꯇ꯭ꯔꯦꯗ ꯑꯩꯁꯦ ꯈꯣꯠꯃꯟꯗꯅ
ꯍꯥꯀꯖꯕ ꯀꯥꯟꯗ ꯑꯩꯁꯨ ꯈꯥꯡꯕ ꯉꯝꯗꯦ ꯇꯤꯂꯥꯏꯈꯣꯝꯕꯤ ꯀꯨꯝꯗꯩ ꯄꯛꯂꯖꯕ
ꯎꯝ ꯑꯗꯨꯒꯤ ꯂꯣꯏꯅ ꯍꯛꯆꯥꯡꯁꯦ ꯗꯛꯐꯣꯝꯇ ꯉꯥꯏꯔꯤꯅꯦ ꯀꯔꯝ ꯇꯧꯁꯤꯔ ꯈꯪꯅꯤ
ꯄꯀꯠꯆ ꯕꯖꯥꯁꯦ ꯑꯩꯒꯤ ꯏꯁꯀꯤꯝꯒ ꯆꯠꯅꯗꯦ ꯆꯠꯅ ꯆꯠꯅꯗꯦ
ꯎꯝ ꯃꯩꯁꯨ ꯑꯗꯨꯝꯃꯥꯏ ꯇꯧꯋꯤ
ꯑꯦꯂꯔꯖꯤꯃꯛꯇꯤ ꯅꯠꯇꯕꯀꯣ ꯍꯥꯥꯀꯠꯆꯠꯄ ꯄꯣꯠꯁꯦ
ꯎꯝ
ꯑꯩꯒꯤ ꯏꯁꯀꯤꯟꯗ ꯑꯗꯨꯃꯥꯏꯅ ꯄ ꯄꯥꯟꯍꯟꯕ ꯌꯥꯗꯦ
ꯎꯝ
ꯆꯠꯅꯗ‌ꯦ ꯈꯣꯠꯇꯅ ꯈꯣꯠꯇꯅ ꯈꯣꯠꯇꯅ ꯏ ꯑꯗ ꯑꯗ ꯈꯣꯠꯄꯅ‌ꯦ
ꯑꯩꯁꯨꯗꯨꯃꯥꯏꯅꯅꯤ ꯀꯔꯤꯅ‌ꯣ ꯈꯪꯗ‌ꯦ ꯅ‌ꯣꯏꯗꯨ ꯎꯝ
ꯒ꯭ꯔꯤꯟ ꯌꯥꯝꯅ ꯑꯣꯏꯌꯦꯕꯗꯣ
ꯉꯥꯏꯈ‌ꯣ ꯌ‌ꯦꯡꯏ
ꯑꯗꯨ ꯆꯥꯕ꯭ꯔ ꯏꯟꯁꯦꯛꯇꯣ ꯒ꯭ꯔꯁꯨꯄꯔꯗ ꯒ꯭ꯔꯁꯨꯄꯔ ꯏꯒꯣꯗ ꯑꯗꯨꯃꯥꯏꯅ ꯂꯩꯒꯟꯕꯅꯦ ꯍꯣꯏ ꯒ꯭ꯔꯁꯁꯣꯄ꯭ꯔꯗꯣ ꯌꯥꯅ ꯆꯥꯎꯁꯨ ꯆꯥꯎꯅꯕꯅꯦ
ꯍꯤꯡꯒꯣꯟꯗ ꯑꯣ ꯂꯩꯒꯔꯃꯦꯟꯅ ꯈꯪꯗ꯭ꯔꯅꯤꯅ ꯍꯥꯏꯗꯤ ꯈꯪꯗ꯭ꯔꯗꯤ
ꯅꯥꯏꯟꯇꯤ ꯅꯥꯏꯟꯇꯤ ꯋꯥꯟ ꯅꯥꯏꯟꯇꯤ ꯇꯨꯗ ꯄꯣꯛꯄ ꯃꯤ ꯃꯥꯟꯗꯦꯕꯗꯨ ꯍꯥꯏꯕ ꯈꯪ ꯑꯗꯨꯗꯤ ꯇꯨꯡ ꯍꯥꯏꯗ ꯀꯣ ꯄꯣꯛꯄ ꯄꯣꯛꯄ ꯃꯤꯁꯤꯡꯁꯤ ꯂꯣꯏꯅ ꯈꯪꯅꯔꯛꯄꯅꯤꯗ ꯑꯗꯨꯒꯤ ꯁꯦꯛꯇꯣ ꯑꯩꯈꯣꯏꯗꯤ ꯁꯤꯡꯖꯨ ꯑꯗꯨꯃꯥꯏꯅ ꯆꯥꯔꯦꯕ
ꯎꯝ
ꯈꯨꯠ ꯍꯥꯎꯕ ꯃꯥꯜꯅꯦ ꯂꯧꯔꯒꯀꯣ ꯁꯨꯔꯒ ꯑꯗꯨꯃꯥꯏꯅ ꯇꯥꯕꯅꯦꯕ
ꯎꯝ
ꯆꯠꯅꯕ ꯆꯠꯅꯕ ꯃꯤꯁꯤꯡꯗꯤ ꯌꯥꯝꯅ ꯑꯗꯨꯃꯥꯏꯅ ꯍꯥꯎꯅ ꯆꯥꯕ ꯆꯥꯟꯅꯗꯕ ꯃꯤꯁꯤꯡ ꯑꯗꯨꯀꯣ ꯆꯤꯟꯗꯗꯤ ꯌꯥꯝꯅ ꯍꯥꯎꯅꯦꯕ ꯆꯥꯅ ꯆꯥꯅ ꯃꯥꯒꯤ ꯈꯅꯥꯎꯗ ꯄꯟꯈ꯭ꯔꯅꯦꯕ
ꯎꯝ
ꯑꯗꯨꯃꯥꯏꯅ ꯄꯟꯈ꯭ꯔꯦ ꯑꯗꯨꯃꯥꯏꯅ ꯍꯥꯏꯔꯒꯗꯤ ꯑ ꯀꯠꯆꯕ ꯑꯗꯨꯃꯥꯏꯅ ꯍꯧꯈ꯭ꯔꯅꯤ ꯑꯦꯅꯔꯖꯤ ꯑꯗꯨꯃꯥꯏꯅ ꯂꯥꯛꯈ꯭ꯔꯅꯤ ꯑꯩꯐꯥꯎ ꯁꯤꯒꯦ ꯍꯥꯏꯅ ꯑꯗꯨꯃꯥꯏꯅ ꯇꯧꯔꯝꯃꯦ ꯑꯗꯨꯗꯨ ꯆꯥꯗ ꯑꯗꯨꯗꯤ
ꯅꯪ ꯁꯤ ꯍꯧꯔꯗꯤ ꯉꯁꯤꯁꯦ ꯁꯨꯃꯥꯏꯅ ꯅꯪ ꯑꯣꯏꯖꯕ ꯐꯪꯂꯔꯣꯏꯅꯦꯍꯦ
ꯃꯇꯝ ꯃꯥꯡꯕꯒꯤ ꯗꯣꯛꯇꯔꯗ ꯆꯠꯁꯦ ꯍꯥꯏꯔꯗꯅ ꯑꯩ ꯊꯣꯛꯈ꯭ꯔꯕꯅꯦ ꯂꯝꯕꯤꯗ ꯄꯨꯕꯅꯤꯅ ꯋꯥꯈꯜ ꯃꯥꯡꯃ
ꯎꯝ
ꯑꯖꯃꯟꯕꯗ
ꯗ ꯇꯤꯂꯥꯏꯕꯨ ꯆꯥꯁꯨꯕꯦ ꯛ ꯉꯛꯄ ꯊꯦꯡꯅꯕ ꯍꯥꯏꯁꯦ ꯃꯤꯄꯨꯝ ꯈꯨꯗꯤꯡꯃꯛ ꯂꯩꯕꯖꯥꯠꯅꯤ ꯃꯈꯜ ꯃꯈꯜꯒꯤ ꯑꯩ ꯈꯛꯇꯔꯥ ꯍꯥꯏꯔꯒ
ꯇꯣ ꯆꯠꯇꯣ ꯑꯗꯨꯃꯥꯟ ꯆꯅ
ꯎꯝ
ꯆꯠꯅꯕ ꯃꯤꯒꯤꯅ ꯈꯛꯇ ꯑꯗꯨꯃꯥꯏꯅ ꯆꯥꯕ
ꯎꯝ
ꯆꯠꯅꯗꯕ ꯃꯤꯗꯤ ꯈꯪꯕꯗꯨꯅ
ꯎꯝ
ꯑꯁ ꯃꯍꯍ ꯑꯗꯨ ꯀꯔ ꯑꯋꯥꯃꯅ
ꯃꯗꯨꯗ ꯍꯧꯔꯦ ꯍꯥꯏꯕ ꯀꯥꯟꯗꯗꯤ ꯆꯨꯖꯥꯛ ꯀꯔꯤ ꯀꯔꯥ ꯑꯗꯨꯃꯥꯏꯅ ꯆꯨꯖꯥꯛꯁꯦ ꯀꯣꯏꯖꯟ ꯍꯥꯠ ꯅꯠꯇꯅꯕ
ꯎꯝ
ꯍꯤꯗꯥꯛ ꯀꯔꯤ ꯀꯔꯥ ꯑꯗꯨꯃꯥꯏꯅ ꯆꯥꯔꯛꯄ ꯀꯥꯟꯗꯁꯨ ꯆꯤꯟꯖꯥꯛ ꯆꯥꯕ ꯌꯥꯗꯦ ꯑꯗꯨꯃꯥꯏꯅ ꯍꯥꯏꯔꯤꯗꯣ ꯃꯥꯅ ꯃꯍꯨꯁꯤꯡꯗꯣ ꯃꯍꯨꯁꯤꯡꯗꯣ ꯃꯥꯅ ꯄꯨꯔ ꯂꯣꯏ ꯇꯞꯊꯕ
ꯎꯝ
ꯑꯩꯈꯣꯏ ꯅꯥꯕ ꯀꯥꯟ ꯑꯦ ꯀꯔꯤ ꯀꯔꯥ ꯒꯨꯂꯤ ꯌꯨꯝꯗ ꯂꯩꯔꯀꯥꯟꯗ ꯒꯨꯂꯤ ꯆꯥꯔꯒ ꯃꯍꯨ ꯆꯝꯕꯅꯦ
ꯆꯨꯖꯥꯛꯁꯦ ꯄꯋꯥꯔ ꯌꯥꯝ ꯀꯟꯕꯖꯥꯠꯅꯤ ꯍꯗꯨꯣꯏꯅꯦ
ꯎꯝ ꯑꯩꯈꯣꯏ ꯊꯥꯏꯅꯒꯤ ꯌꯨꯖꯤꯡꯗꯨꯗꯤ ꯃꯊꯪꯁꯤ ꯍꯗ ꯊꯥꯅꯕ ꯍꯥꯏꯅ ꯀꯪꯍꯜꯂꯒ ꯑꯗꯨꯃꯥꯏꯅ ꯊꯝꯃꯦꯗꯅ
ꯎꯝ
ꯆꯥꯛ ꯆꯥꯛ ꯊꯣꯡꯕꯒꯤ ꯃꯩꯒꯤ ꯃꯊꯛꯇ ꯌꯥ ꯌꯥꯔꯒ ꯑꯗꯨꯃꯥꯏꯅ ꯊꯝꯗꯒ ꯀꯨꯏꯅ ꯀꯨꯏ
ꯎꯝ
ꯑꯗꯨꯛ ꯀꯥꯟꯁꯨ ꯑꯣꯏꯒꯅꯤ ꯆꯔꯥꯒꯤ ꯍꯥꯏꯅ ꯑꯩꯈꯣꯏ ꯑꯗꯨꯃꯥꯏꯅ ꯈꯥꯛꯂꯝꯗ꯭ꯔꯣ
ꯍ
ꯃꯗꯨꯗ ꯂꯧꯊꯣꯛꯑꯒ ꯁꯤꯡꯅ ꯇꯤꯡꯉꯒ ꯑꯛꯇꯤ ꯊꯣꯠꯂ ꯍꯥꯏ ꯀꯥꯟꯗ ꯑꯗꯨꯃꯥꯏꯅ ꯆꯥꯕꯅꯦ
ꯎꯝ
ꯑꯗꯨꯃꯇ ꯆꯥꯕ ꯑꯃꯝ ꯀꯩ ꯀꯩ ꯀꯩꯁꯨ ꯇꯧꯕꯔ ꯐꯥꯕ
ꯃꯊꯪꯗꯤ ꯑꯩꯈꯣꯏꯁꯨ ꯑꯗꯨꯃꯥꯏꯅ ꯇꯧꯕꯖꯥꯔꯦ
ꯑꯩ ꯈꯣꯠꯄ ꯃꯌꯥꯝꯁꯤꯗꯤ ꯂꯣꯏꯔꯅꯤꯅꯤ ꯀꯣꯛꯇ ꯐꯄ ꯏ ꯏꯁꯤꯡꯗ ꯄꯨꯔ ꯂꯣꯏꯅ ꯇꯥ ꯐ꯭ꯔꯅꯤ
ꯎꯝ
ꯃꯅꯦꯛ ꯃꯃꯥ ꯈꯨꯠ ꯈꯣꯡ ꯈꯨꯖꯤꯅꯤꯡ ꯍꯗꯥꯛ ꯉꯥꯛꯇ ꯏ ꯏꯁꯤ ꯊꯣꯛꯄ ꯂꯣꯏꯅ
ꯎꯝ
ꯀꯣꯛꯈ ꯏ ꯊꯣꯛꯈ꯭ꯔꯦ ꯍꯥꯏ ꯈꯖꯃꯟꯕꯗꯨꯅꯤ ꯍꯣ ꯊ ꯍ ꯃꯗꯨꯒꯤ ꯁꯔꯨꯛꯇꯣ ꯈꯤꯇꯪ ꯈꯤꯇꯪ ꯂꯩꯕꯅꯤꯅꯀꯣꯔꯤꯁ ꯖꯤꯁꯦ ꯑꯗꯨꯒꯤ ꯑꯩ ꯈꯜꯁꯨ ꯆꯥꯛꯑꯕ ꯌꯥꯗꯦꯕ
ꯎꯝ
ꯌꯥꯖꯥꯃꯗꯤ ꯀꯀꯠ ꯆꯠꯇꯦ ꯈꯔ ꯈꯔꯗꯤ ꯑꯗꯨꯃꯥꯏꯅ ꯇꯧꯋꯦꯕ ꯈꯣꯁꯦ
ꯎꯝ
ꯈꯠꯇꯝ ꯃꯤ ꯃꯤꯗ ꯂꯩꯔꯤꯅꯦ ꯁꯤꯁꯦ ꯆꯅꯕ ꯆꯠꯅꯕ
ꯃꯣꯏꯈꯨꯗꯤꯕꯔꯥ ꯂꯩꯇꯦ
ꯂꯩꯕꯥꯛꯇꯅ ꯍꯦꯟꯅꯥ ꯀꯩꯁꯨ ꯇꯧꯗꯦꯀꫭ
ꯑ
ꯑꯩꯈꯣꯏꯁꯨ ꯕꯔꯥ ꯂꯩꯕ ꯃꯤ ꯌꯥꯕ꯭ꯔꯣ
ꯈꯪꯗꯦ ꯑꯗꯨꯝ ꯂꯩꯕ꯭ꯔꯥ ꯍꯪꯕꯅꯦꯗ
ꯏꯁꯁ ꯃꯥꯏꯀꯨꯗ ꯀꯩꯁꯨ ꯇꯧꯃꯤ ꯃꯤ ꯃꯤ ꯃꯥꯏꯀꯨ ꯆꯥꯕꯗ ꯑꯦꯂꯔꯖꯤ ꯇꯧꯔꯦ ꯍꯥꯏꯕ ꯁꯨꯇꯥꯇꯥꯥꯔꯗꯤ ꯉꯁꯤꯗꫭ
ꯎꯝ ꯅꯪ ꯑꯗꯨꯝ ꯍꯥꯏꯔꯛꯄꯗꯨꯗ ꯂꯩꯕ꯭ꯔꯥ ꯍꯪꯕꯅꯤꯗ ꯃꯤꯒꯤ ꯏ ꯍꯥꯏꯕꯁꯤꯗꯤ ꯃꯥꯟꯅꯗꯕꯅꯤꯅ ꯂꯩꯔꯝꯕꯁꯨ ꯌꯥꯏ ꯎꯆꯦꯛꯁꯤꯡꯗꯨ ꯂꯩꯕꯥꯛꯇ ꯏ ꯏ ꯏ ꯏ ꯏ ꯌꯦꯟꯒꯨꯝꯅꯔꯦ ꯅꯣꯛꯄꯨ ꯅꯣꯛꯅꯤꯡꯉꯦꯍꯦ
ꯎꯝ
ꯎꯝ
ꯍ ꯎꯝ
ꯉꯁꯤ ꯉꯛꯇ ꯎꯌꯦꯅꯦ ꯁꯨꯃꯥꯏꯅ ꯃꯣꯏꯁꯨ ꯌꯦꯟ ꯑꯩꯈꯣꯏꯅ ꯀꯔꯤ ꯍꯥꯏꯁꯤꯔꯥ ꯂꯩꯕꯥꯛꯇ ꯀꯨꯠꯂꯒ ꯀꯩꯅꯣ ꯏꯔꯣꯏꯕꯒꯤ ꯇꯥꯏꯞ ꯑꯃ ꯇꯧꯗ꯭ꯔꯣꯅꯦ ꯌꯦꯟꯁꯦ ꯈꯪꯗꯦ ꯍꯥꯥ ꯊꯗꯦ ꯇꯥꯗ꯭ꯔꯕꯔꫭ ꯇꯥꯗ꯭ꯔꯕꯣ ꯇꯥꯔꯤꯕꯣ
ꯊꯟ ꯃꯁꯨꯅ ꯊꯝꯒꯅꯨ ꯍꯜꯂꯣ ꯍꯜꯂꯣ